ꯑ
ꯇꯥꯕ꯭ꯔꯣ
ꯇꯥꯏꯌꯦ ꯇꯥꯏꯌꯦ
ꯀꯗꯧꯔꯤꯅꯣ
ꯆꯥꯛ ꯆꯥꯕ ꯂꯣꯏꯔꯒ ꯐꯝꯃꯦ ꯅꯪꯗꯤ
ꯑꯩꯁꯨ ꯆꯥꯛ ꯆꯥꯕ ꯂꯣꯏꯔꯒ ꯀꯣꯏꯕ ꯑꯗꯨꯝ ꯆꯠꯂꯦ ꯒ꯭ꯔꯥꯎ ꯃꯅꯥꯛꯇ
ꯑꯣ ꯑꯣ ꯐꯥꯏꯌꯦ ꯐꯥꯏꯌꯦꯦ
ꯀ꯭ꯔꯤ ꯌꯦꯟꯖꯥꯡ ꯆꯥꯕ꯭ꯔꯅꯦ
ꯃꯤꯦꯁꯤꯁꯦ ꯍꯟꯖꯥꯡ ꯆꯥꯏꯗ ꯆꯥꯝꯐꯨꯠ ꯑꯃ ꯆꯥꯔꯒ ꯁꯤꯡꯖꯨ ꯆꯥꯏ
ꯍꯥꯎꯋꯦꯅ
ꯎꯝ ꯍꯥꯎꯋꯦ ꯍꯥꯏꯕ ꯇꯥꯔꯦ
ꯅꯈꯣꯏꯁꯨ ꯆꯝꯐꯨꯠꯀ ꯆꯦꯡꯒꯨꯝꯗꯣ
ꯑꯣ ꯑꯣ
ꯆꯦꯡꯒꯨꯝ ꯀꯥꯡꯉꯧ
ꯍꯅ
ꯎꯝ ꯑꯉꯥꯡ ꯕꯖꯥꯠꯇꯣ ꯃꯆꯥ ꯃꯆꯥ
ꯑꯣ ꯑꯣ ꯎꯝ ꯅꯣꯏꯗꯗꯤ ꯅꯣꯡ ꯆꯨꯕ꯭ꯔꯥ
ꯌꯥꯝꯅꯗꯤ ꯀꯟꯅ ꯆꯨꯗꯦꯗ ꯈꯤꯇꯪ ꯈꯤꯇꯪ ꯆꯨꯋꯦꯗ
ꯗꯤ ꯅꯣꯡ ꯌꯥꯝ ꯆꯨꯋꯦ ꯇꯤ ꯈꯔ ꯂꯦꯞꯈ꯭ꯔꯦꯗ ꯁꯥꯏꯗ ꯅꯣꯡ ꯆꯣꯔ
ꯑꯁꯤꯗꯁꯨ ꯉꯁꯥꯏꯗꯤ ꯌꯥꯝꯅ ꯆꯨꯋꯦ ꯍꯧꯖꯤꯛꯇꯤ ꯆꯨꯗ꯭ꯔꯦꯗ ꯈꯤꯇꯪ ꯈꯤꯇꯪ ꯑꯗꯨꯝ ꯆꯨꯋꯦ
ꯑꯩꯈꯣꯏꯗꯤ ꯃꯝꯃꯒ ꯂꯩꯔꯦ
ꯎꯝ ꯍꯌꯦꯡ ꯑꯃꯨꯛ ꯆꯨꯒꯘ꯭ꯔ ꯈꯪꯗ꯭ꯔꯦ ꯐꯤ ꯌꯥꯝꯁꯨ ꯁꯨꯔꯒꯅꯣ ꯎꯝ ꯍꯥꯎꯔꯒ ꯂꯩꯕ ꯃꯇꯝꯗ ꯅꯣꯡ ꯆꯨꯕ ꯋꯥꯅꯤꯗ ꯀꯥꯡꯒꯦ ꯇꯧꯕ ꯃꯇꯝ
ꯎꯝ ꯋꯥꯁꯤꯡ ꯃꯦꯆꯤꯟ ꯂꯩꯔꯣꯅ
ꯑꯥ ꯑꯁ ꯑꯩꯈꯣꯏꯗꯤ ꯔꯦꯟ ꯂꯩꯕꯅꯤꯅ ꯋꯥꯁꯤꯡ ꯃꯦꯆꯤꯟ ꯀꯩ ꯀꯥꯟꯅꯒꯦ ꯑꯃꯨꯛ ꯌꯨꯝꯗ ꯑꯃꯨꯛ ꯆꯠꯀꯅꯤꯅ ꯎꯝ ꯑꯣ
ꯎ ꯑꯩꯅ ꯈꯨꯟꯗ ꯂꯩꯕ ꯑꯗꯨꯒꯤ
ꯑꯣ ꯑꯣ ꯌꯨꯝꯗ ꯂꯩꯔꯗꯤ ꯑꯗꯨꯕꯁꯨ ꯇꯧꯕ ꯌꯥꯕꯀꯣ ꯁꯤꯗꯗꯤ ꯂꯩꯔꯦꯒ ꯀꯃꯥꯏꯅ ꯇꯧꯅꯤ ꯔꯦꯟ ꯂꯩꯕꯅꯤꯅ ꯃꯤ ꯃꯌꯥꯝ ꯁꯤꯖꯅꯒꯦ ꯑꯃꯨꯛ ꯀꯥꯏ
ꯀꯅꯥ ꯀꯅꯥ ꯂꯩꯕ꯭ꯔꯥꯅꯦ ꯔꯦꯟꯗ
ꯍꯒꯗꯒꯂꯌꯦꯦ
ꯎꯝ
ꯅꯪꯗꯤ ꯀꯅꯥ ꯀꯅꯥ ꯂꯩꯒꯦ
ꯑꯩꯗꯤ ꯌꯨꯝꯗ ꯍꯧꯖꯤꯛꯇꯤ ꯀꯣꯏꯕ ꯂꯥꯛꯑꯦ ꯀꯩꯅꯣꯠꯇ ꯀꯣꯏꯕ ꯑꯗꯨꯝ ꯆꯠꯂꯦꯗ ꯭ꯔꯥꯎꯃꯅꯥꯇ
ꯑꯣ ꯀꯩꯅ
ꯍꯧꯖꯤꯛꯇꯤ ꯅꯣꯡꯁꯨ ꯈꯔ ꯂꯦꯞꯈ꯭ꯔꯦꯕ
ꯎꯝ ꯎꯝ
ꯉꯁꯥꯏꯗꯤ ꯌꯥꯝ ꯆꯨꯔꯝꯕꯅꯦ ꯍꯧꯖꯤꯛꯇꯤ ꯈꯤꯛꯇꯪ ꯈꯤꯛꯇꯪ ꯇꯧꯔꯛꯑꯦ ꯆꯨꯔꯛꯑꯦ
ꯎ ꯍꯧꯖꯤꯛꯇꯤ ꯃꯝꯃꯒ ꯂꯩꯔꯦ
ꯎ
ꯑꯁꯝ ꯅꯣꯡꯖꯨꯗꯗꯤ ꯌꯥꯝ ꯁꯥꯏꯌꯦ ꯌꯥꯝ ꯁꯥꯔꯒ ꯅꯣꯡ ꯑꯃꯨꯛ ꯆꯨꯔꯗꯤ ꯂꯝꯕꯤ ꯆꯠꯄ ꯅꯨꯡꯉꯥꯏꯈꯦ
ꯂꯝꯕꯤꯗ ꯂꯣꯏꯅ ꯂꯝꯕꯤꯗ ꯏꯁꯤꯡ ꯂꯣꯏꯅ ꯊꯨꯝꯕꯅꯦꯕ
ꯎꯝ ꯊꯀꯤ ꯊꯦꯡꯀꯤꯗꯤ ꯈꯕ ꯇꯕ ꯇꯖꯨꯕ ꯇꯗ ꯖꯧ ꯖꯧ ꯆꯧꯔꯒ ꯑꯃꯨꯛ ꯐꯕꯗꯣ ꯐꯩꯀꯣ
ꯍꯣꯏ ꯂꯧ ꯃꯇꯝꯅꯤꯅ ꯎꯝ ꯂꯧ ꯃꯇꯝꯅꯤꯅ ꯎꯣꯕꯗꯤ ꯂꯧꯁꯨ ꯐꯖꯅ ꯎꯕ ꯌꯥꯔꯦꯅ
ꯎꯝ ꯎꯝ ꯎꯝ ꯑꯁ ꯑꯩꯗꯤ ꯁꯟꯁ ꯌꯥꯝ ꯆꯠꯅꯤꯡꯉꯦ ꯍꯧꯖꯤꯛ
ꯍꯥꯥ
ꯆꯟꯂ ꯌꯥꯝ ꯆꯅꯤ
ꯁꯟꯁꯥ
ꯎꯝ ꯍꯧꯥꯎꯅ꯭ꯔꯣ
ꯑꯁ ꯉꯔꯥꯡ ꯑꯩꯈꯣꯏ ꯃꯟ ꯊꯤꯕ
ꯎꯝ
ꯈꯪꯗꯦ ꯃꯅꯝꯗꯤ ꯅꯝꯊꯤꯕ ꯑꯁ ꯍꯩꯅꯗꯦꯗ ꯁꯟꯁꯥ ꯆꯥꯕ
ꯁꯟꯁꯥꯛ ꯈꯉꯥꯎ ꯇꯧꯔꯦ ꯑꯗꯨꯒ ꯍꯪꯒꯥꯝꯒꯨꯝꯕ ꯆꯝꯐꯨꯠ ꯇꯧꯔꯦꯒ ꯆꯥꯛ ꯌꯥꯝ ꯆ ꯆꯥꯎꯋꯦ
ꯁꯟꯁꯥ ꯑꯀꯪꯕꯗꯤ ꯑꯦꯁ ꯍꯥꯎꯕꯅꯦꯍꯦ
ꯎꯝ ꯍꯣꯏ ꯑꯗꯣ ꯁꯤ ꯆꯠꯅꯤꯒꯨꯝꯕ ꯆꯥꯕꯗ ꯌꯥꯝ ꯍꯥꯎꯋꯦꯀꯣ ꯃꯣꯏ ꯐꯖꯅ ꯀꯥꯡꯪꯕꯅꯤꯅ ꯎꯝ
ꯁꯤꯡꯖꯨ ꯆꯥꯔꯒꯀꯣ ꯑꯁ
ꯑꯁ ꯑꯗꯣ ꯎꯝ ꯁꯟꯖꯥꯒꯤ ꯀꯥꯡꯕꯗꯣ ꯑ ꯌꯣꯡꯆꯥꯛ ꯌꯣꯡꯆꯥꯛꯗ ꯍꯥꯞꯄꯁꯨ ꯍꯥꯎꯕꯅꯦ
ꯎꯝ ꯍꯣꯏ ꯑꯁ ꯑꯗꯨ ꯃꯇꯝꯗꯗꯤ ꯑꯁ
ꯄꯅꯤꯡꯃꯤꯅ ꯑꯦꯕꯤ ꯍꯒꯡꯁꯦ
ꯑꯃꯛ ꯆꯥꯔꯗꯤ ꯀꯗꯥꯏꯗ ꯑꯃꯨꯛ ꯆꯠꯀꯅꯤ ꯎꯝ
ꯆ ꯆ ꯌꯥꯝ ꯅꯁꯀꯗ ꯕꯣꯏꯂꯔ ꯕꯣꯏꯂꯔ ꯑꯅꯕ ꯆꯥꯏꯗ
ꯑꯁ ꯕ꯭ꯔꯣꯏꯂꯔ ꯌꯥꯝ ꯆꯥꯝꯃꯟꯕꯒꯤ ꯕ꯭ꯔꯣꯏꯂꯔ ꯃꯥꯟꯅꯗꯧꯔꯦ
ꯕ꯭ꯔꯣꯏꯂꯔ ꯌꯥꯝ ꯆꯥꯕꯁꯦ ꯌꯥꯝ ꯅꯣꯏꯌꯦꯀꯣ ꯅꯣꯏꯗ꯭ꯔꯥ ꯊꯥꯎ ꯀꯩ ꯀ ꯃꯥꯗꯤ ꯊꯥꯎ ꯊꯣꯛꯄꯅꯤꯅꯦꯀꯣ ꯃꯁꯥꯒꯤ
ꯎꯝ ꯑꯩꯈꯣꯏꯁꯨ ꯕꯣꯏꯂꯔ ꯕꯣꯏꯂꯔ ꯌꯣꯛꯑꯦꯕ
ꯑꯣ
ꯕꯣꯏꯂꯔꯒꯤ ꯐꯥꯝ ꯇꯧꯕ
ꯑꯣꯝ
ꯇꯧꯕꯗꯣ ꯑꯁ ꯑꯇꯩ ꯀꯩꯅꯣ ꯃꯤꯒꯤ ꯕꯣꯏꯂꯔꯗꯨꯣ ꯆꯥꯕ ꯌꯥꯗꯕꯅꯤꯕ ꯑꯩꯈꯣꯏꯒꯤ ꯂꯣꯏꯕꯅꯤꯅ ꯑꯩꯈꯣꯏꯅ ꯑꯗꯨꯝ ꯑꯩꯣꯏ ꯇ ꯆꯥꯎꯥꯕ
ꯑꯩꯈꯣꯏꯅ ꯌꯣꯛꯄꯁꯦ ꯆꯥꯕ ꯌꯥꯗꯕ꯭ꯔꯥꯅꯦ ꯑꯩꯗꯤ ꯑꯗꯨ ꯌꯥꯝ ꯄꯥꯝꯃꯦꯗ ꯁꯟ ꯆꯥꯒ
ꯂꯥꯏꯅꯥ ꯃꯤꯒꯤ ꯆꯥꯗꯗꯤ ꯂꯥꯏꯅꯥ ꯂꯥꯛꯀꯅꯤꯗꯅ ꯑꯩꯈꯣꯏ ꯑꯩꯈꯣꯏꯒꯤ ꯕꯣꯏꯂꯔꯗꯣ
ꯑꯣ ꯑꯣ ꯑꯩ ꯁꯟꯁ ꯉꯥꯅꯨ ꯌꯥꯝ ꯍꯥꯎꯋꯦ
ꯑꯃꯥꯅꯣ ꯂꯤꯍꯋꯣꯏꯍꯦ
ꯉꯥꯅꯨ ꯨꯍꯥꯎ ꯁꯤꯗꯤ ꯂꯩꯇ꯭ꯔꯦ
ꯎꯝ ꯑꯜꯂꯨ ꯍꯥꯕ
ꯆꯠꯅꯤꯡꯉꯦ ꯑꯁ ꯑꯂꯨ ꯍꯥꯇ꯭ꯔꯁꯨ ꯑ ꯍꯣꯏ ꯑꯜꯂꯨ ꯍꯥꯞꯄꯒ ꯀꯩꯗꯧꯗꯣꯏꯅꯣ
ꯑꯗꯨ ꯆꯒꯦꯝꯗꯤ ꯀꯜꯂꯦ
ꯎ ꯑꯁ ꯆꯪꯒꯦ ꯃꯤ ꯍꯦꯟꯅ ꯍꯥꯎꯕ ꯑꯩ ꯍꯧꯖꯤꯛ ꯍꯧꯖꯤꯛ ꯍꯥꯏꯗꯣꯛꯀꯦ ꯇꯧꯕꯅꯦ
ꯆꯒꯗꯤ ꯇꯜꯂꯦꯗ
ꯎꯝ ꯑꯁ ꯑꯩꯗꯤ ꯌꯥꯝꯃꯋꯦ ꯃꯍꯤ ꯍꯥꯞꯄꯗꯣ ꯇꯝꯂꯗ ꯃꯅꯝꯃ
ꯎꯝ ꯐꯖꯅ ꯊꯣꯡꯉꯗꯤ ꯍꯥꯎꯑꯣꯏꯗꯅ ꯍꯟꯗꯣꯛ ꯑꯩꯈꯣꯏ ꯍꯥꯟꯅ ꯑꯩꯈꯣꯏ ꯈꯨꯟꯗ ꯍꯥꯎꯋꯦ ꯅ ꯍꯨꯏꯗꯤ ꯍꯨꯏꯗꯒꯤ ꯍꯧꯗꯣꯡꯉꯦꯅ ꯍꯥꯎꯋꯦꯍꯦ
ꯑꯁ ꯎ ꯇꯣꯝꯤ ꯆꯥꯕ ꯇꯟ꯭ꯔꯣ
ꯑꯦꯁ ꯍꯨꯏꯗꯒꯤ ꯍꯧ ꯍꯧꯗꯣꯡ ꯍꯦꯟꯅ ꯍꯥꯎꯒꯅꯤꯍꯦ
ꯃꯁꯥ ꯌꯥꯝ ꯅꯨꯡꯁꯤꯌꯦ ꯑꯩ ꯑꯉꯥꯡ ꯑꯣꯏꯔꯤꯉꯩꯗꯅꯦ ꯃꯃꯥꯅꯀꯣ ꯎꯆꯤꯗ ꯎꯆꯤ ꯎ ꯎꯆꯤ ꯄꯤꯖꯩꯌꯦ ꯑꯩ ꯑꯉꯥꯡꯅ ꯎꯇꯤ ꯆꯥꯕ ꯂꯩꯣꯏꯔꯦ
ꯎꯆ ꯎꯆꯤ ꯆꯥꯗꯗꯤ ꯚꯤꯇꯥꯃꯤꯟ ꯂꯣꯏ
ꯍꯣꯏ
ꯁ
ꯀꯅꯦꯋꯥꯛ ꯅꯨꯡꯉꯥꯏꯗꯕ꯭ꯔꯥ ꯇꯥꯕ꯭ꯔꯥ ꯅꯪꯒꯤꯅꯦꯉ ꯈꯔ ꯅꯨꯡꯉꯥꯏꯔꯦꯕꯣ ꯀꯩ ꯍꯥꯏꯕ ꯅꯪꯅꯦ ꯋꯥꯛ ꯇꯧꯔꯒ ꯈꯔ ꯅꯨꯡꯉꯥꯏꯇꯦ ꯍꯥꯏꯕ
ꯍꯣꯏ
ꯎꯝ
ꯐꯖꯅ ꯇꯥꯔꯕ꯭ꯔꯥ ꯍꯧꯖꯤꯛꯇꯤ
ꯎꯝ
ꯇꯥꯗ꯭ꯔꯤꯌꯦ
ꯇꯥꯔꯦ ꯇꯥꯔꯦ
ꯎꯝ
ꯎꯝ ꯐꯗꯤ ꯍꯧꯖꯤꯛꯅꯦ ꯉꯥꯅꯨꯗꯣ ꯌꯥꯝ ꯆꯪꯅꯤꯡꯉꯤꯗ ꯑ ꯆꯥꯕ ꯂꯣꯏꯔꯁꯨ ꯑꯃꯨꯛ ꯆꯥꯎꯥꯛꯑꯣ ꯍꯥꯏꯔꯗꯤ ꯆꯥꯕ ꯌꯥꯏ
ꯄꯨꯕꯤꯔꯛꯀꯦ ꯅꯪꯒꯤ
ꯎꯝ ꯄ꯭ꯂꯦꯠ ꯑꯅꯤ ꯑꯍꯨꯝ ꯆꯥꯕ ꯌꯥꯏ ꯑꯗꯣ ꯑꯃꯨꯛ ꯆꯥꯗꯦ ꯇꯣꯝꯗꯕꯤꯗ ꯇꯣꯏꯂꯦꯠ ꯑꯗꯨꯝ ꯆꯠꯂꯅꯤ
ꯄꯨꯕꯤꯔꯛꯒꯦ
ꯄꯨꯕꯤꯌꯣ ꯄꯨꯕꯤꯌꯣ ꯉꯥꯏ ꯉꯥꯏꯖꯒꯦꯀꯣ ꯉꯥꯏꯕꯤꯒꯦ
ꯎꯝ ꯄꯨꯕꯤꯔꯛꯒꯦ
ꯎꯝ ꯉꯥꯏꯕꯤꯒꯦ ꯍꯣꯏ ꯑꯁ ꯌꯥꯝ ꯍꯥꯎꯅꯤ
ꯎꯝ ꯇꯥꯡꯗꯤ ꯇꯥꯡꯉꯦ ꯁꯤꯗ ꯑꯩꯈꯣꯏ
ꯍꯣꯏ ꯑꯃꯗ ꯂꯤꯁꯤꯡ ꯑꯃ ꯌꯥꯎꯕ꯭ꯔꯅꯦ
ꯑꯁ ꯂꯤꯁꯤꯡ ꯑꯃꯒ ꯆꯝꯃꯉꯥ ꯆꯥꯇ꯭ꯔꯨꯛꯅꯦ
ꯑꯣ ꯌꯥꯝ ꯇꯥꯡꯉꯤꯀꯣ ꯎꯝ ꯎꯝ ꯀꯩꯒꯤꯔꯥ ꯉꯥꯅꯨ ꯌꯥꯝ ꯇꯥꯡꯉꯗꯤ ꯍꯥꯎꯕꯒꯤꯔ ꯚꯤꯇꯥꯃꯤꯟ ꯌꯥꯝꯕꯒꯤꯔ
ꯆꯥꯎꯕꯒꯤꯅꯤꯅ
ꯑꯣ ꯑꯣ ꯑꯄꯤꯛꯄꯅ ꯈꯔ ꯍꯣꯡꯉꯦꯀꯣ
ꯎꯝ ꯑ ꯄꯤꯛꯄꯗꯣ ꯃꯄꯤꯗꯨꯅ ꯑ ꯆꯥꯃꯉꯥ ꯆꯥꯝꯃꯔꯤ ꯑꯗꯨꯝ ꯄꯤꯌꯦ ꯑꯗꯣ ꯑꯆꯧ ꯑꯂꯥꯕꯗꯨꯅ ꯂꯤꯁꯤꯡ ꯑꯃꯒ ꯆꯃꯉꯥ ꯆꯥꯇ꯭ꯔꯨꯛ ꯑꯗꯨꯝ ꯄꯤꯌꯦ
ꯎꯝ ꯎꯝ ꯒ꯭ꯌꯥꯟ ꯇꯥꯗꯦ ꯎꯝ ꯑꯁ ꯕ꯭ꯔꯣꯏꯂꯔꯁꯨ ꯍꯥꯎꯋꯦ ꯂꯣꯀꯦꯜꯒꯤ ꯌꯦꯟꯁꯨ ꯃꯍꯤ ꯊꯥꯛꯅꯤꯡꯉꯦ
ꯎꯝ ꯁꯨꯞ ꯇꯧꯕꯗꯣ ꯎꯝ ꯍꯥꯎꯕꯅꯦ
ꯆꯒꯦꯝ ꯍꯥꯏꯕꯗꯣ ꯑꯁ ꯊꯣꯡꯒꯦ ꯌꯥꯝ ꯆꯅꯤꯡꯉꯦ ꯍꯥꯎꯌꯣ ꯂꯤꯔꯒ ꯂꯣꯏꯗꯧꯔꯦꯀꯣ
ꯎꯝ ꯑ ꯅꯣꯡꯃ ꯄꯨꯕꯤꯔꯛꯀꯦ ꯅꯣꯡꯃ ꯄꯨꯕꯤꯔꯛꯀꯦ
ꯄꯨꯔꯛ ꯄꯨꯔꯛꯑꯣ ꯉꯥꯏꯕꯤꯒꯦ ꯑꯩ ꯉꯥꯅꯨꯗꯣ
ꯎꯝ ꯑꯂꯥꯕ ꯑꯃ ꯑꯆꯧꯕ ꯄꯨꯕꯤꯔꯛꯀꯦ ꯑꯩꯈꯣꯏꯗꯤ ꯀꯩꯅꯣ ꯕꯣꯏꯂꯔ ꯌꯣꯛ ꯎꯝ
ꯃꯆꯥ ꯑꯄꯤꯛꯄ ꯄꯨꯔꯛꯑꯗꯤ ꯆꯝꯐꯨꯠ ꯇꯧꯔꯒ ꯆꯥꯁꯦ ꯇꯥꯎꯔꯒ ꯌꯦꯟꯅꯔꯒ ꯆꯥꯗꯣꯏꯅꯤ ꯑꯃꯅ ꯃꯀꯣꯛ ꯆꯥꯏ ꯑꯃꯅ ꯃꯈꯣꯡ ꯆꯥꯏ
ꯕꯣꯏꯂꯔ ꯕꯣꯏꯂꯔ ꯂꯣꯏꯕꯅꯤꯅ ꯀꯩꯅꯣ ꯉꯥꯅꯨꯒꯨꯝꯕꯗꯤ ꯂꯣꯏꯗꯦꯕ
ꯑꯦ ꯑꯦ ꯕ꯭ꯔꯣꯏꯂꯔ ꯌꯥꯝ ꯂꯩꯕ꯭ꯔꯅꯦ
ꯑꯩꯈꯣꯏ ꯕꯣꯏꯂꯔ ꯐꯥꯔꯝ ꯇꯧꯕꯅꯦ
ꯑꯣ ꯑꯣ ꯌꯥꯝ ꯐꯩꯌꯦ
ꯂꯤꯁꯤꯡ ꯑꯃꯒ ꯆꯥꯝꯃꯉꯥꯒꯨꯝꯕ ꯂꯤꯁꯤꯡ ꯑꯃꯒ
ꯕ꯭ꯔꯣꯏꯂꯔ ꯌꯣꯜꯂꯦ ꯑꯦ ꯌꯣꯠꯂꯗꯤ ꯎꯝ ꯃꯥꯒꯤ ꯃꯅꯥꯝ ꯅꯝ ꯊꯤꯕꯒꯤ ꯆꯥꯅꯤꯡꯉꯝꯃꯣꯏꯀꯣ
ꯑꯗꯨꯒꯤ ꯎꯝ ꯍꯣꯏ ꯆꯅꯤꯡ ꯑꯗꯨꯝ ꯍꯥꯏꯕꯗꯤ ꯌꯥꯝꯅ ꯇꯣꯏꯅꯗꯤ ꯆꯥꯗ꯭ꯔꯦꯗ
ꯎꯝ
ꯊꯥ ꯑꯃꯗ ꯑꯃꯔꯛꯒꯨꯝꯕ ꯈꯛꯇꯪ ꯀꯣ
ꯑꯩꯈꯣꯏꯒꯤ ꯀꯩꯅꯣ ꯈ꯭ꯔꯤꯁꯃꯥꯁꯀꯤ ꯈ꯭ꯔꯤꯁꯃꯥꯁꯀꯤ ꯍꯦꯟꯖꯥꯡꯗꯣ ꯑꯃꯨꯛ ꯆꯥꯅꯤꯡꯉꯦꯀꯣ ꯁꯧ ꯁꯧꯒ꯭ꯔꯤ ꯀꯥꯡꯕꯗꯣ ꯁꯧꯒ꯭ꯔꯤ ꯀꯥꯡꯕꯗꯣ ꯑꯗꯨꯒ ꯌꯣꯡꯆꯥꯛꯒ ꯃꯤꯃꯤ ꯈꯔ ꯍꯥꯞ ꯍ ꯑꯗꯨꯝ ꯆꯠꯅꯤꯡꯉꯦ
ꯎꯝ ꯑ ꯁꯟꯁꯥꯒ ꯆꯥꯕꯗꯣ
ꯎꯝ ꯎꯝ ꯍꯥꯎꯗ ꯍꯕꯤꯖꯗꯤ
ꯁꯟꯁꯥꯔꯗꯤ ꯌꯥꯎꯗꯕ ꯌꯥꯗꯦꯍꯦ ꯈ꯭ꯔꯤꯁꯃꯥꯁꯇꯗꯤ
ꯀꯔꯤꯒ ꯎꯝ ꯀꯨꯝꯍꯩ ꯌꯥꯎꯗ꯭ꯔꯁꯨ ꯁꯟꯁꯥ ꯌꯥꯎꯔꯗꯤꯦ ꯑꯗꯨꯝ ꯆꯥꯕ ꯌꯥꯏꯔꯦ
ꯎꯝ
ꯍꯥꯏꯗꯤ ꯀꯣꯛ ꯆꯥꯕ ꯌꯥꯗꯦ
ꯀꯕꯤꯒꯦ
ꯑ ꯄꯣꯛ ꯅꯨꯡꯉꯥꯏꯗꯨꯕꯒꯤꯦ
ꯑꯣ ꯑꯇꯩꯁꯤꯦ ꯑꯩꯁꯨ ꯑꯣꯛꯇꯤ ꯌꯥꯝꯅ ꯆꯥꯗꯦꯗ ꯍꯥꯟꯅꯗꯤ ꯑꯣꯛꯇꯤ ꯑꯃꯝꯐꯥꯎ ꯆꯥꯗꯕꯅꯦꯕ ꯑꯩꯗꯣ
ꯑꯣ ꯑꯣ
ꯑꯣꯛ ꯆꯥꯔꯗꯤ ꯀꯣꯛ ꯆꯤꯛꯄ
ꯎꯝ
ꯍꯧꯖꯤꯛꯇꯤ ꯈꯔ ꯈꯔ ꯑꯗꯨꯝ ꯆꯥꯏꯅ ꯑꯦꯂꯔꯖꯤꯛꯇꯤ ꯇꯧꯕꯀꯣ
ꯎꯝ ꯈꯔ ꯈꯔ ꯈꯔ ꯑꯗꯨꯝ ꯇꯧꯋꯦ ꯍꯥꯏꯕꯗꯤ ꯆꯥꯟꯅꯅꯕꯁꯤꯡꯗꯤꯀꯣ
ꯑꯩꯗꯤ ꯑꯗꯨꯗꯤ ꯆꯥꯅꯤꯡꯉꯦꯗ ꯑꯩꯗꯤ ꯁꯟꯁꯥ ꯆꯥꯅꯩ ꯑꯗꯨꯒ ꯀꯩ ꯀꯩꯅꯣ ꯕꯐꯤꯂꯣ ꯍꯥꯏꯕꯗꯣ ꯆꯥꯅꯤꯡꯉꯤ
ꯎꯝ ꯏꯔꯣꯏ ꯍꯥꯏꯕꯗꯣ ꯎꯝ
ꯌꯥꯝ ꯀꯜꯂꯦꯀꯣ
ꯍꯣꯏ
ꯑꯩꯅꯀꯣ ꯑꯣ ꯑꯩꯅ ꯎꯝ ꯑꯩꯈꯣꯏꯒꯤ ꯈ꯭ꯔꯤꯁꯃꯥꯁ ꯑꯗꯣ ꯄꯤꯕ ꯑꯩꯅ ꯃꯃꯥ ꯑꯩ ꯑꯗꯣ ꯑꯗꯣ ꯑꯃꯨꯛ ꯆꯥꯅꯤꯡꯉꯦ ꯌꯥꯝ ꯀꯜꯂꯒ ꯆꯥꯕ ꯅꯨꯡꯉꯥꯏ ꯍꯥꯏꯕ ꯑꯩꯅ
ꯄꯥ ꯄꯥꯅ ꯄ ꯄꯥꯅ ꯆꯥꯕ ꯐꯪꯅꯦꯦꯕ ꯑꯗꯨꯒꯨꯝꯕꯗꯤ ꯌꯥꯝ ꯇꯥꯡꯕꯅꯤ ꯀꯣ ꯍꯥꯏꯗꯤ ꯁꯟꯁꯥꯒꯨꯝꯕꯗꯤ ꯑꯃꯨꯛ ꯆꯥꯕ ꯌꯥꯏꯅ
ꯎꯝ ꯌꯥꯏ
ꯎꯝ ꯑꯗꯨꯒꯨꯝꯕꯗꯤ ꯆꯥꯕ ꯐꯪꯗ꯭ꯔꯦ
ꯎꯝ ꯌꯦꯟꯒꯨꯝꯕꯗꯤ ꯀꯦꯖꯤ ꯑꯃꯈꯛꯇꯪꯁꯨ ꯂꯧꯕ ꯌꯥꯏꯕ
ꯇꯪꯈꯥꯏ ꯐꯤꯐꯇꯤꯒꯨꯝꯕꯁꯨ ꯂꯧꯕ ꯌꯥꯏꯔꯦ ꯑꯗꯨꯗꯤ ꯌꯥꯝ ꯍꯣꯡꯏ ꯑꯗꯨꯒꯨꯝꯕꯗꯤꯄꯥꯄꯥꯅ ꯆꯥꯕ ꯐꯪꯗꯦꯅ
ꯎꯝ ꯑꯩ ꯍꯥꯟꯅ ꯕꯔꯥ ꯂꯩꯕ ꯀꯥꯟꯗ ꯌꯦꯟꯗꯣ
ꯎꯝ
ꯃꯈꯣꯡꯈꯛ ꯃꯈꯣꯡꯒ ꯃꯥꯒꯤ ꯃꯐꯩꯒ ꯑꯗꯨꯒ ꯀꯥꯂꯦꯜꯁ ꯀꯥꯂꯦꯟꯖꯥꯒ ꯈꯛꯇ ꯂꯧꯕꯅꯦꯕ ꯃꯈꯣꯡꯗꯣ ꯂꯨꯄꯥ ꯃꯉꯥ ꯃꯉꯥ ꯄꯤ ꯃꯈꯣꯡ ꯑꯅꯤꯗ ꯂꯨꯄꯥ ꯎꯝ
ꯀꯥꯂꯩꯖꯥꯗ ꯀꯥꯂꯩꯖꯥ ꯀꯥꯂꯩꯖꯥ ꯌꯥꯝ ꯍꯥꯎꯋꯦꯀꯣ ꯃꯀꯟ ꯃꯀꯥꯟ ꯍꯋꯥ ꯑꯩꯗꯤ ꯃꯈꯜ